ꯎꯝ
ꯍꯂꯣ
ꯑ ꯍꯣ ꯃꯔꯔ
ꯃꯔꯨꯞꯇꯨ ꯀꯥꯏꯗ ꯂꯩꯕꯤꯒꯦ ꯈꯣꯟꯖꯦꯜꯁꯦ ꯌꯥꯝ ꯇꯞꯊꯈ꯭ꯔꯦ
ꯃꯔꯨꯞ ꯑꯩ ꯁꯦꯝꯖꯔꯛꯀꯦ ꯉꯥꯏꯍꯥꯛ ꯉꯥꯏꯕꯤꯌꯨ ꯃꯔꯨꯞ ꯐꯖꯅ ꯇꯥꯕ ꯉꯝꯕꯤꯔꯕ꯭ꯔꯥ ꯀꯃꯥꯏꯅ ꯇꯧꯔꯦ
ꯑꯥ ꯇꯥꯗꯤ ꯇꯥꯔꯦ ꯃꯔꯨꯞ ꯑꯗꯨ ꯃꯔꯨꯝꯗ ꯉꯥꯡꯕꯗꯣ ꯈꯤꯇꯪꯗꯤ ꯇꯞꯄꯤꯅꯦ ꯑꯩꯩꯅ ꯑꯗꯣ ꯈꯤꯇꯪ ꯈꯤꯇꯪꯒ ꯁꯦꯝꯕꯤꯔꯛꯑꯣꯅꯦ ꯑꯩ ꯇꯥꯕꯗ ꯈꯤꯇꯪ ꯅꯨꯡꯉꯥꯏꯖꯗ꯭ꯔꯦ
ꯃꯄꯣꯡ ꯅꯨꯤ ꯁꯤ ꯌꯥꯗ꯭ꯔꯒ ꯀꯩꯩꯅꯣ ꯇꯧꯔꯦ ꯑ ꯃꯔꯨꯞ ꯇꯥꯕꯤꯗꯕ꯭ꯔꯥ
ꯎꯝ ꯇꯥꯕꯗꯤ ꯇꯥꯔꯦ ꯑꯗꯣ ꯃꯔꯨꯞꯄꯨ ꯊꯕꯛꯁꯤꯡꯁꯤꯕꯨ ꯍꯧꯖꯤꯛ ꯋꯥꯔꯤ ꯋꯥꯇꯥꯏ ꯇꯧꯕ ꯌꯥꯒꯗ꯭ꯔꯣ
ꯌꯥ ꯐꯁꯤ ꯁꯁꯤ ꯋꯥꯔꯤ ꯋꯥꯔꯤꯇꯥꯏ ꯍꯔ ꯀ ꯀꯔꯤꯒꯨꯝꯕ ꯑꯃ ꯅꯤꯡꯁꯤꯡꯂꯛꯏ ꯑꯩꯈꯣꯏꯒꯤ ꯉꯁꯥꯏ ꯑꯩꯅꯁꯨ ꯑ ꯁꯇ ꯀꯄ ꯊꯥꯅꯕ ꯁꯨꯝ ꯚꯣꯏꯁꯇꯣ ꯁꯨꯝ ꯇꯥꯔ ꯌꯦꯡꯕꯗ ꯑꯩꯈꯗꯤ ꯄꯨꯔꯥ ꯀꯔꯟ ꯇꯨꯔꯟ ꯌꯥꯥꯛꯛꯇ ꯑꯩꯈꯣꯏꯒꯤ ꯑꯗꯨꯝ ꯒ꯭ꯌꯥꯟ ꯃꯦꯟ ꯇꯥꯔꯕꯤꯗ ꯑꯗꯨꯝ ꯄꯪꯁꯥꯟꯗ ꯁꯥꯟꯅꯕꯗ ꯑꯃ ꯇꯧꯕ ꯍꯥꯏꯇꯥꯔꯦ ꯍꯄꯁ
ꯃꯔꯨꯞꯅ ꯉꯥꯡꯕꯗꯣ ꯈꯤꯇꯪꯒ ꯅꯛꯁꯟꯕꯤꯔꯛꯎꯅꯦ ꯌꯥꯝ ꯌꯥꯝ ꯇꯞꯈ꯭ꯔꯦ ꯍꯣꯏ ꯍꯥꯏꯗꯤ ꯑꯩꯅ ꯇꯥꯕꯗ ꯈꯔ ꯋꯥꯔꯦꯕ ꯑ ꯁꯦꯝꯕꯤꯔꯕ ꯃꯔꯨꯞ ꯑ ꯇꯥ ꯇꯥ ꯇꯔꯦ
ꯑꯣꯀꯦ ꯒꯠ ꯑꯗꯣ ꯄꯣꯏꯁꯇꯣ ꯑꯩꯈꯣꯏꯒꯤ ꯌꯥꯝꯅ ꯍꯧꯖꯤꯛ ꯆꯥꯗꯕ ꯈꯣꯠꯇꯕꯁꯨ ꯌꯥꯝ ꯌꯥꯎꯕ ꯍꯥꯏꯇꯥꯔꯦꯅꯦꯀꯣ ꯑ ꯃꯔꯨꯞꯛꯇꯁꯨ ꯀꯩꯁꯨ ꯀꯥꯏꯗꯕ ꯍꯥꯏꯅ ꯈꯜꯂꯦ ꯃꯔꯨꯞꯇꯨ ꯋꯥꯈꯟꯅꯗ ꯂꯩꯩꯗ
ꯁꯦ ꯀꯩ ꯈꯪꯗꯦ ꯇꯧꯅꯔꯤꯁꯦ ꯃꯤꯁꯤꯡꯁꯦ ꯒ꯭ꯌꯥꯟ ꯇꯥꯕꯗꯤ ꯈꯔ ꯋꯥꯠꯂꯤꯅ ꯑꯩꯒꯤ ꯃꯣꯠ ꯊꯝꯖꯒꯦ ꯀꯅꯣꯗ ꯍꯥꯏꯗꯤ ꯑꯗ ꯊꯕꯛ ꯇꯧꯕꯁꯨ ꯊꯣꯛꯄ ꯇꯧꯅꯤ ꯍꯥꯏꯗꯤ ꯊꯕꯛꯁ ꯇꯧꯔꯦ ꯍꯥꯏꯕꯁꯨ ꯊꯣꯛꯄ ꯑꯗꯨꯒ ꯃꯇꯝꯁꯨ ꯑꯗꯨꯝ ꯃꯥꯡꯕ ꯑꯗꯨꯒ ꯇꯧꯔꯤꯕ ꯊꯕꯛꯇꯨꯃꯗꯤ ꯃꯥꯏꯄꯨꯗꯅ ꯑꯦ ꯃꯗꯨꯃꯗꯤ ꯑꯩꯅ ꯉꯥꯡꯉꯤꯕꯁꯤꯡꯁꯦ ꯑꯩꯅ ꯇꯧꯔꯤꯕꯁꯤꯡꯁꯦ ꯃꯤꯅ ꯇꯥꯗꯣꯏꯅꯤ ꯎꯗꯣꯏꯅꯤ ꯍꯥꯏꯕꯁꯤ ꯈꯪꯅ ꯈꯪꯅ ꯊꯋꯥ ꯁꯥꯗꯕ ꯍꯥꯏꯇꯥꯔꯦꯀꯣ ꯃꯔꯣ ꯃꯁꯦ ꯇꯁꯦꯡꯅ ꯑꯩꯒꯤ ꯃꯣꯠꯇꯗꯤ ꯑꯁ ꯌꯥꯝ ꯁꯥꯎꯅꯤꯡꯏ ꯁꯥꯎꯅꯤꯡꯉ ꯍꯥꯏꯇꯥꯔꯦ ꯇꯧꯗ ꯌꯥꯗꯕ ꯑꯩꯈꯣꯏꯒꯤ ꯍꯧꯅꯕꯤ ꯃꯤꯁꯤꯡꯁꯦ ꯑꯥ ꯄꯩꯁꯥꯗꯤ ꯄꯥꯝꯕ ꯍꯥꯏꯇꯥꯔꯦ ꯃꯗꯨꯀꯣ ꯑ ꯊꯕꯛ ꯇꯧꯕꯗꯗꯤ ꯅꯥꯄꯨ ꯇꯥꯅ ꯇꯧꯗꯕ ꯃꯁꯤꯁꯤꯅ ꯃꯔꯝ ꯑꯣꯏꯔꯒ ꯀꯨꯏꯅ ꯁꯥꯡꯉ ꯆꯠꯇꯕꯕꯁꯤ ꯑꯗꯨꯛꯀꯤ ꯃꯇꯤꯛ ꯀꯣꯡꯒꯥꯏ ꯑꯃ ꯊꯣꯛꯑꯕꯅꯤ ꯃꯔꯨꯞ ꯃꯔꯨꯞꯀꯤ ꯣꯅ ꯀꯩ ꯂꯩ
ꯃꯥꯅꯦ ꯃꯔꯨꯞ ꯃꯔꯨꯞꯅ ꯍꯥꯏꯕꯤꯔꯨꯗꯣꯏꯁꯨ ꯌꯥꯅꯤꯡꯉꯤ ꯌꯥꯗꯤ ꯐꯖꯅ ꯇꯧꯗꯕ ꯑꯩꯈ ꯋꯥꯔꯤꯗꯣ ꯐꯖꯅ ꯑꯗꯨꯝ ꯉꯥꯡꯉꯁꯨ ꯌꯥꯕꯗꯣ ꯑꯗꯣ ꯑꯗꯨꯝ ꯀꯩꯁꯨ ꯀꯥꯏꯗꯦ ꯌꯥꯝ ꯐꯖ ꯐꯖꯅ ꯉꯥꯡꯕꯤꯔꯛꯄꯁꯨ ꯌꯥꯎꯋꯤ ꯑꯗꯒꯤ ꯏꯆꯝ ꯆꯝꯕ ꯋꯥꯔꯤꯗꯤ ꯑꯗꯨꯝ ꯐꯖ ꯐꯖꯅ ꯉꯥꯡꯕꯤꯔꯛꯄ ꯒ꯭ꯌꯥꯟ ꯇꯥꯝ ꯇꯥꯅ ꯁꯥꯟꯅꯕꯁꯨ ꯌꯥꯎꯋꯤ ꯑ ꯁꯤꯒꯤ ꯃꯔꯝꯗ ꯉꯥꯡꯕꯤꯔꯑꯣ ꯁꯤꯒꯤ ꯃꯔꯝꯗ ꯉꯥꯡꯗ ꯌꯥꯗꯦ ꯍꯥꯏꯕꯗꯨ ꯅꯠꯇꯕ ꯑꯗꯨꯗ ꯉꯥꯡꯕꯤꯕꯗꯨꯅ ꯃꯤꯅ ꯀꯥꯒꯗꯕꯅꯤ ꯌꯥ ꯈꯤꯇꯪ ꯈꯟꯗꯔꯒ
ꯔꯦ ꯀꯔꯤ ꯁꯤꯅ ꯁꯤ ꯃꯤ ꯇꯥꯕ ꯅꯨꯡꯉꯥꯏꯔꯣ ꯈꯣꯠꯂꯣ ꯍꯥꯏꯕꯗꯣ ꯈꯤꯇꯪ ꯈꯟꯕꯤꯔꯒꯗꯤ ꯐꯩꯗꯅꯀꯣ ꯍꯥꯏꯗꯤ ꯃꯣꯏꯒꯤ ꯁꯤ ꯅꯨꯡꯒꯤ ꯋꯥꯔꯤꯕꯨ ꯑꯣꯏꯔꯣ ꯑꯃꯒꯤ ꯑꯣꯏꯔꯣ ꯈꯤꯇꯪ ꯈꯟꯕꯤꯕꯅꯗꯤ ꯐꯩꯌꯦꯅ ꯊꯝꯖꯒꯦ ꯑꯗꯨ ꯃꯔꯨꯞ ꯉꯁꯤ ꯏꯈꯪ ꯈꯪꯍꯧꯗ ꯐꯣꯟ ꯇꯧꯕꯤꯔꯛꯄ ꯀꯔꯤ ꯀꯔꯤ ꯋꯥꯔꯤ ꯋꯥꯇꯥꯏ ꯑꯃ ꯀꯔꯤ ꯑꯃ ꯇꯧꯅꯤꯡꯕ ꯃꯥꯜꯂꯤ ꯃꯔꯨꯞ ꯀꯔꯤ ꯀꯔꯤ ꯋꯥꯔꯤ ꯁꯥꯟꯅꯁꯤꯒꯦ
ꯑ ꯃꯔꯨ ꯑꯩꯁꯤ ꯊꯕꯛꯁꯨ ꯈꯔ ꯋꯥꯕ ꯍꯥꯏꯇꯥꯔꯦ ꯃꯔꯨꯞ ꯉꯔꯥꯡ ꯅꯍꯥꯟ ꯍꯧꯒꯤꯕ ꯃꯇꯝ ꯈꯔ ꯁꯤ ꯑ ꯊꯕꯛꯁꯤ ꯌꯥꯝ ꯄꯥꯏꯁꯤꯟꯕ ꯆꯠꯊꯣꯛ ꯆꯠꯁꯤꯟꯁꯨ ꯌꯥꯝꯕ ꯑꯗꯨꯒ ꯀꯣꯛꯁꯤ ꯌꯥꯝꯅ ꯁꯥꯕ ꯇꯨꯝꯁꯤꯠꯁꯨ ꯐꯥꯗꯕ ꯍꯥꯏꯇꯥꯔꯦ ꯍꯧꯖꯤꯛꯁꯤ ꯇꯁꯦꯡꯅ ꯅꯨꯃꯤꯗꯥꯡꯒꯤ ꯃꯇꯝꯁꯤꯗ ꯌꯥꯝꯅ ꯃꯇꯝꯁꯦ ꯄꯥꯝꯃꯨꯕꯅ ꯃꯔꯝ ꯑꯣꯏꯔꯒ ꯑꯩꯁꯤ ꯑꯍꯤꯡ ꯇꯨꯝꯃꯛꯇꯕꯁꯤ ꯇꯁꯦꯡꯅ ꯍꯞꯇꯥ ꯑꯅꯤꯃꯨꯛꯇꯤ ꯍꯦꯟꯖꯔꯦ ꯍꯥꯏꯇꯥꯔꯦ ꯑ ꯃꯄꯨꯡ ꯐꯥꯅ ꯇꯨꯝꯃꯛꯇꯅ ꯃꯔꯝ ꯑꯣꯏꯔꯒ ꯃꯤꯠ ꯅꯥꯒꯁꯤ ꯌꯥꯝꯅ ꯅꯨꯡꯉꯥꯏꯇꯕ ꯑꯣꯏꯔꯦ ꯄꯣꯝꯕ ꯃꯤꯠꯁꯦꯝ ꯎꯏꯁꯟꯕ ꯈꯨꯠꯄ ꯈꯥ ꯇꯧꯔꯦ ꯑꯗꯣ ꯋꯥꯔꯤ ꯋꯥꯇꯥꯏ ꯍꯥꯛ ꯇꯧꯔꯒ ꯄꯣꯊꯥꯁꯦꯅ ꯇꯧꯔꯛꯄꯅꯦ ꯃꯔꯨꯞꯁꯦ ꯍꯧꯖꯤꯛꯁꯤꯕꯨ ꯀꯔꯤ ꯀꯔꯤ ꯍꯣꯠꯅꯕꯤꯔꯤꯒꯦ
ꯃꯔꯨꯞ ꯑꯩꯁꯨ ꯑꯗꯨꯃꯉꯥꯏ ꯇꯨꯝꯗꯕꯗꯤ ꯐꯅ ꯀꯨꯏꯔꯦ ꯑꯗꯨꯅ ꯑꯩꯅ ꯃꯔꯨꯞꯇ ꯊꯝꯖꯅꯤꯡꯕꯗꯤ ꯑ ꯍꯣꯔꯦꯟꯗꯣ ꯀꯔꯤꯃ ꯇꯨꯝꯕꯤꯌꯨ ꯃꯇꯝꯆꯥꯅ ꯇꯨꯝꯕꯤꯌꯨ ꯍꯣꯔꯦꯟꯗꯤ ꯉꯁꯤ ꯅꯣꯡꯃꯗꯤ ꯈꯣꯏꯒꯤ ꯄꯣꯊꯥꯞ ꯕꯁꯤꯁ ꯀꯩꯁꯨ ꯀꯥꯏꯗꯦ ꯑꯈꯣꯏꯒꯤ ꯃꯁꯤꯗꯤ ꯃꯤꯒꯤ ꯃꯈꯥꯗ ꯂꯩꯔꯒ ꯇꯧꯕ ꯊꯕꯛꯃꯛꯇꯤ ꯅꯠꯇꯕꯅꯤꯅ ꯄꯣꯊꯥꯁꯤ ꯃꯇꯝ ꯂꯧꯁꯤ ꯍꯛꯆꯥꯡ ꯀꯩꯁꯨ ꯈꯟꯗꯕ ꯌꯥꯗꯦ ꯍꯣꯠꯅꯕꯁꯨ ꯂꯦꯞꯇꯕ ꯌꯥꯗꯦ ꯍꯣꯠꯅꯕꯁꯨ ꯂꯦꯞꯄ ꯌꯥꯗ ꯗꯦ ꯑꯗꯨꯅ ꯅꯧꯂꯤꯉꯩ ꯃꯇꯝꯗ ꯂꯣꯏꯁꯜꯍꯧꯕ ꯍꯧꯖꯨ ꯊꯦꯡꯅ ꯊꯦꯡꯅ ꯂꯩꯕꯒꯤ ꯍꯩꯅꯕꯤꯁꯤ ꯈꯤꯇꯪ ꯇꯔꯪ ꯆꯟꯊꯣꯛꯃꯤꯟꯅꯔꯒꯗꯤ ꯌꯥꯝꯅ ꯅꯨꯡꯉꯥꯏꯖꯒꯅꯤ ꯍꯥꯏꯕ ꯑꯝ ꯊꯝꯖꯒꯦ
ꯌꯥꯝꯅ ꯐꯖꯩ ꯑꯗꯨꯛ ꯑ ꯁꯨꯃꯥꯏ ꯇꯧꯕꯅꯦ ꯉꯁꯤꯁꯤ ꯉꯟꯅ ꯇꯨꯝꯒꯦꯗꯅ ꯑꯩꯁꯦ ꯊꯕꯛ ꯃꯐꯝꯗꯒꯤ ꯑꯩ ꯏꯃꯥꯟꯅꯕꯣꯏꯗꯒꯤ ꯑꯩꯖꯦ ꯍꯟꯖꯔꯛꯄꯅꯦ ꯑꯗꯨꯕꯨ ꯅꯣꯛꯅꯤꯡꯕ ꯍꯥꯏꯒꯗ꯭ꯔꯥ ꯀꯩꯅꯣ ꯍꯣꯔꯦꯟꯁꯤ ꯌꯥꯝꯅ ꯐꯖꯔꯕ ꯋꯥꯔꯜ ꯀꯞꯀꯤ ꯀꯤ ꯐꯨꯠꯕꯣꯜ ꯃꯦꯠꯁ ꯈꯔ ꯂꯩ ꯍꯥꯏꯇꯥꯔꯦ
ꯎꯝ ꯐꯖꯔꯦ
ꯃꯗꯨꯗꯨꯅ ꯃꯔꯝ ꯑꯣꯏꯔꯒ ꯑꯩꯁꯦ ꯉꯁꯤꯖꯦ ꯃꯤꯠꯁꯦ ꯀꯨꯠꯂꯁꯨ ꯀꯨꯠꯅ ꯉꯁꯤꯗꯤ ꯑꯩꯖꯦ ꯑꯦꯛꯇꯥ ꯌꯦꯡꯂ ꯌꯦ ꯁꯤꯅꯦ ꯑꯩꯅ ꯈꯜꯂꯤꯁꯤ ꯃꯔꯨ ꯍꯥꯏꯒꯗꯤ ꯑꯈꯣꯏꯒꯤ ꯃꯇꯝꯁꯤꯗ ꯑꯧꯖꯤꯠ ꯌꯦꯡꯍꯧꯗ꯭ꯔꯒꯗꯤ ꯃꯇꯨꯡ ꯇꯥꯔꯛꯄꯁꯤꯡꯗꯗꯤ ꯑꯩ ꯈꯣꯏ ꯈꯣꯏꯅ ꯄꯥꯝꯖꯔ ꯍꯧꯔꯛꯈꯤꯕ ꯁꯥꯟꯅꯔꯣꯏ ꯀꯌꯥ ꯑꯁꯤ ꯇꯣꯛꯈꯤꯗꯕꯅ ꯃꯔꯝ ꯑꯣꯏꯔꯒ ꯍꯣꯏ ꯏꯟꯈꯠꯂꯛꯏꯕ ꯃꯣꯏ ꯑꯉꯥꯡꯁꯤꯡꯒꯤꯗꯤ ꯃꯣꯏꯒꯤ ꯅꯨꯡꯉꯥꯏꯖꯕ ꯃꯌꯥꯝ ꯂꯩꯖꯩꯀꯣ ꯑꯗꯨꯒ ꯑꯩꯈꯣꯏꯒꯤ ꯑꯣꯏꯅꯗꯤ ꯍꯟꯗꯛꯀꯤꯖꯤꯅ ꯑꯔꯣꯏꯕꯅꯦꯟ ꯈꯜꯂꯦ ꯑꯗꯣ ꯊꯕꯛꯁꯨ ꯋꯥꯏ ꯄꯩꯁꯥꯖꯨ ꯇꯥꯅꯕ ꯍꯣꯠꯅꯕ ꯑꯗꯨꯒ ꯏꯁꯥꯒꯤ ꯑꯇꯣꯞꯄ ꯊꯕꯛꯁꯨ ꯃꯥꯏ ꯄꯥꯛꯅꯕ ꯍꯣꯠꯅꯕ ꯑꯗꯣ ꯃꯔꯨꯞꯇꯤ ꯉꯁꯤꯒꯤ ꯐꯨꯠꯕꯣꯜ ꯃꯦꯠꯆ ꯑꯁꯤꯕꯨ ꯌꯦꯡꯕꯤꯔꯣꯏꯗ꯭ꯔꯣ ꯍꯣꯔꯦꯟ ꯄꯨꯡ ꯕꯥꯔꯣꯗ ꯑꯃ ꯂꯩꯔꯦ ꯍꯌꯦꯡ ꯅꯣꯡꯉꯥꯜꯂꯛꯄ ꯄꯨꯡ ꯃꯉꯥꯗ ꯑꯃ ꯂꯩꯔꯦ ꯅꯨꯡꯗꯥꯡꯗꯁꯨ ꯈꯣꯏꯒꯤ ꯌꯥꯝ ꯐꯖꯔꯕ ꯈꯣꯏꯒꯤ ꯃꯦꯁꯤꯁꯨ ꯑꯃꯁꯨꯡ ꯔꯣꯋꯥꯜꯗꯣꯒꯤꯁꯨ ꯂꯩ ꯍꯥꯏꯦ ꯍꯥꯏ ꯇꯥꯔꯦ ꯑꯗꯨꯅ ꯄ꯭ꯔꯤꯊꯤ ꯄꯨꯝꯅ ꯐꯨꯠꯕꯣꯜꯕꯨ ꯄꯥꯝꯖꯔꯤꯕ ꯃꯤ ꯂꯣꯏꯅꯃꯛꯇꯤ ꯌꯦꯡꯒꯅꯤ ꯅꯤ ꯍꯥꯏꯕꯒꯤ ꯑꯁꯥꯁꯨ ꯑꯩꯒꯤ ꯋꯥꯈꯜꯅꯤ ꯃꯔꯨꯞ ꯇꯤ ꯀꯔꯤ ꯀꯔꯤ ꯁꯤ ꯌꯦꯡꯉꯣꯏꯗ꯭ꯔꯥ ꯀꯃꯥꯏ ꯀꯃꯥꯏꯅ ꯇꯧꯅꯤ
ꯑ ꯑ ꯃꯔꯨꯞ ꯍꯣꯔꯦꯟꯁꯤꯕꯨ ꯔꯣꯅꯥꯜꯗꯣ ꯀꯤꯒ ꯂꯩꯕ ꯑꯩꯗꯤ ꯍꯣꯔꯦꯟꯗ ꯂꯩ ꯂꯩꯕ ꯇꯥꯔꯒꯗꯤ ꯌꯦꯡꯒꯅꯤ ꯌꯥꯝꯅ ꯑꯗꯨꯒꯨꯝꯂꯕ ꯊꯋꯥꯏ ꯌꯥꯎꯖꯕ ꯅꯨꯄꯥ ꯑꯃꯈꯛꯅꯤ ꯑꯗꯨꯒ ꯑꯩꯒꯤ ꯍꯣꯔꯦꯟ ꯕꯣꯜ ꯂꯩ ꯍꯥꯏꯕꯁꯤꯃ ꯇꯥꯛꯄꯤꯔꯕꯅꯤꯅ ꯑꯩꯁꯨ ꯇꯨꯝꯕ ꯁꯤꯈꯛꯇꯪ ꯅ ꯅꯨꯉꯥꯏꯒꯗꯕ ꯃꯥꯟꯗ꯭ꯔꯦ ꯃꯔꯨꯞ
ꯑ ꯃꯔꯨꯞꯀꯤ ꯑꯗꯨꯝ ꯄꯥꯝꯖꯕ ꯃꯁꯥꯅ ꯒꯥꯗꯤ ꯂꯩꯕꯤꯕ꯭ꯔ ꯁꯥꯟꯅꯕꯒꯤ ꯂꯝꯒꯤꯗ ꯁꯨꯝ ꯂꯥ ꯍꯥꯄ ꯁꯤꯗꯖꯔꯛꯄ ꯁ ꯄꯥꯝꯖꯕ ꯃꯁꯥꯟꯅꯒꯨꯝꯕꯒꯗꯤ ꯂꯩꯇꯕ꯭ꯔꯥ ꯀꯝꯗꯧꯏꯤ
ꯂꯩ ꯃꯔꯨꯞ ꯑꯗꯣ ꯉꯁꯥꯏꯒꯤ ꯃꯔꯨꯞ ꯀꯩꯅꯣꯅꯤ ꯋꯥꯔꯜꯀꯞꯀꯤ ꯃꯇꯥꯡꯗꯣ ꯉꯁꯤ ꯍꯣꯔꯦꯟꯁꯤ ꯑ ꯑꯩꯈꯣꯏꯒꯤ ꯐ꯭ꯔꯥꯟꯁ ꯑꯃꯁꯨꯡ ꯅꯣꯔꯋꯦ ꯂꯩꯕꯅꯤ ꯑꯍꯤꯡꯒꯤ ꯄꯨꯡ ꯕꯥꯔꯣ ꯍꯌꯦꯡ ꯅꯣꯡꯉꯥꯜꯂꯛꯄ ꯃꯇꯝꯁꯤꯗ ꯑꯗꯨꯒ ꯃꯗꯨꯒꯤ ꯃꯊꯪ ꯃꯊꯪ ꯌꯦꯡꯈꯤꯕꯗꯨꯅ ꯍꯥꯏꯕꯗꯤ ꯍꯌꯦꯡꯒꯤ ꯅꯨꯡꯗꯥꯡꯗ ꯑꯩꯈꯣꯏꯒꯤ ꯃꯦꯁꯤ ꯑꯃꯁꯨꯡ ꯔꯣꯅꯥꯜꯗꯣꯒꯤ ꯂꯩ ꯍꯥꯏꯖꯕꯅꯤ ꯑꯗꯨꯒ ꯑꯩꯒꯤ ꯃꯁꯥꯟꯅ ꯑꯁꯤ ꯃꯔꯨꯞ ꯐꯨꯠꯕꯣꯜꯁꯤ ꯑꯉꯥꯡ ꯑꯣꯏꯔꯤꯉꯩꯗꯗꯤ ꯑꯗꯨꯝ ꯁꯥꯟꯅꯔꯛꯑꯦ ꯄꯥꯝꯃꯦ ꯑꯗꯨꯕꯨ ꯑꯩꯈꯣꯏꯒꯤ ꯅꯤꯡꯕ ꯊꯨꯡꯈꯤꯗꯕ ꯏꯃꯨꯡ ꯃꯅꯨꯡꯒꯤ ꯃ ꯑꯗꯒꯤ ꯁꯦꯟ ꯅꯨꯡꯒꯤ ꯐꯤꯕꯝꯗꯨ ꯂꯩꯈꯤꯗꯕ ꯍꯥꯏꯇꯥꯔꯦ ꯃꯇꯝꯗꯨꯗ ꯄꯨꯊꯣꯛꯄꯤꯅꯕ ꯃꯤꯁꯨ ꯂꯩꯈꯤꯗꯕ ꯃꯔꯝ ꯑꯗꯨꯅ ꯍꯧꯖꯤꯛꯇꯤ ꯑꯗꯨꯒꯨꯝꯕ ꯃꯁꯥꯟꯅ ꯀꯌꯥ ꯑꯗꯨ ꯁꯥꯟꯅꯖꯗ꯭ꯔꯦ ꯑꯩꯅ ꯍꯧꯖꯤꯛ ꯄꯥꯝꯖꯔꯤꯕ ꯑꯩꯅ ꯍꯧꯖꯤꯛ ꯌꯥꯝ ꯄꯥꯝꯅ ꯇꯧꯖꯕ ꯍꯥꯏꯔꯒꯗꯤ ꯑꯩ ꯌꯣꯠ ꯊꯥꯡꯒꯠꯄꯁꯦ ꯑꯩꯈꯣꯏꯒꯤ ꯖꯤꯝ ꯁꯥꯟꯅꯕꯁꯦ ꯑꯩ ꯑꯩꯁꯦ ꯍꯛꯆꯥꯡ ꯌꯥꯝ ꯐꯅꯤꯡꯕ ꯑꯃ ꯑꯣꯏꯅ ꯑꯗꯨꯝ ꯑꯉꯥꯡ ꯑꯣꯏꯔꯤꯉꯩꯗꯒꯤ ꯍꯧꯖꯔꯛꯑꯦ ꯃꯔꯨꯞ ꯑꯗꯨꯕꯨ ꯑꯉꯥꯡ ꯑꯣꯏꯔꯤꯉꯩꯗ ꯑꯩꯁꯦ ꯁꯤ ꯍꯛꯆꯥꯡꯁꯤ ꯌꯥꯝꯅ ꯁꯣꯟꯕ ꯑꯩꯈꯣꯏ ꯃꯤꯅ ꯑꯗꯨꯝ ꯎꯁꯤꯠꯄꯤꯗꯕ ꯃꯤꯑꯣꯏ ꯑꯃ ꯑꯣꯏꯅ ꯍꯧꯖꯔꯛꯑꯦ ꯑꯗꯨꯕꯨ ꯑꯩꯅ ꯀꯣꯂꯦꯖ ꯀꯥꯔ ꯑꯃ ꯃꯇꯨꯡꯗ ꯑꯩꯅ ꯁꯨꯃꯥꯏꯅ ꯍꯣꯠꯅꯖꯔꯛꯄꯗꯒꯤ ꯑꯩ ꯌꯣꯠ ꯁꯥꯟꯗꯅ ꯈꯣꯠꯇꯅ ꯇꯧꯕꯗꯒꯤ ꯑꯩꯒꯤ ꯐꯤꯂꯝ ꯃꯨꯔꯇꯤ ꯑꯗꯨꯝ ꯈꯔ ꯁꯦꯝꯕ ꯉꯝꯖꯔꯛꯈꯤꯕꯅꯤ ꯑꯗꯣ ꯃꯔꯨꯞꯇꯤ ꯌꯨꯝꯒꯨꯝꯕꯒꯁꯤ ꯁꯥꯟꯅꯅꯤꯡꯗꯕ꯭ꯔꯥ ꯅꯠꯇ꯭ꯔꯒ ꯃꯔꯨꯞ ꯍꯥꯟꯅ ꯁꯥꯟꯅꯕꯤꯕ꯭ꯔꯥ ꯀꯃꯥꯏ ꯀꯃꯥꯏꯅ ꯇꯧ ꯇꯧꯋꯤ ꯑꯩꯗꯤ ꯃꯔꯨꯞ ꯄꯨꯟꯗꯕ ꯀꯨꯏꯔꯕꯅꯤꯅ ꯑꯩꯗꯤ ꯈꯪꯖꯗ꯭ꯔꯦ ꯑꯗꯨꯒꯤ ꯃꯇꯥꯡꯗ
ꯑꯥ ꯃꯥꯅꯦ ꯃꯔꯨꯞ ꯑꯩꯁꯨ ꯍꯥꯟꯅ ꯁꯥꯟꯅꯔꯝꯃꯦ ꯏꯃꯥꯟꯅꯕ ꯑꯃꯅ ꯄꯨꯕꯤ ꯗꯅ ꯁꯤ ꯂꯧꯧꯗꯨꯅ ꯁꯥꯟꯅꯔꯨꯔꯦ ꯑꯗꯨꯕꯨ ꯍꯧꯖꯤꯛꯇꯤ ꯊꯕꯛ ꯑꯁꯤ ꯀꯤꯟꯕꯅꯅꯤ ꯑꯗꯨꯒ ꯄꯩꯁꯥ ꯅꯨꯡꯁꯥ ꯁꯨ ꯈꯤꯇꯪ ꯑꯆꯤꯟꯕ ꯂꯩꯕ
ꯑꯗꯨꯅ ꯃꯔꯅꯝ ꯑꯣꯏꯌꯦꯒ ꯃꯇꯝ ꯈꯔ ꯂꯦꯞꯆꯔꯤ ꯑꯗꯨꯕꯨ ꯇꯨꯡꯗꯗꯤ ꯁꯥꯟꯅꯈꯤꯒꯦ ꯍꯥꯏꯕꯒꯤ ꯑꯁꯥꯗꯨ ꯂꯩꯖꯔꯤ ꯏꯁꯥꯅꯁꯨ ꯁꯥꯟꯅꯈꯤꯒꯅꯤ
ꯑꯗꯨꯅꯨꯡ ꯃꯔꯨꯞꯁꯦ ꯍꯧꯖꯤꯛꯀꯥꯟꯁꯤꯕꯨ ꯁꯥꯟꯅ ꯈꯣꯠꯅꯕꯁꯨ ꯂꯦꯞꯂꯕꯅꯦ ꯀꯔꯤ ꯀꯔꯤ ꯊꯕꯛ ꯑꯇꯣꯞꯄ ꯈꯪꯖꯔꯕ ꯀꯔꯤ ꯀꯔꯤ ꯊꯕꯛ ꯀꯔꯤ ꯄꯥꯏꯈꯠꯄꯤꯒꯦ
ꯑꯗꯨꯒ ꯑꯩꯁꯦ ꯊꯕꯛꯁꯦ ꯑꯩ ꯍꯣꯏ ꯆꯥꯎꯈꯠꯂꯛꯄꯅꯤꯅ ꯍꯥꯏꯗꯤ ꯃꯇꯝꯁꯤ ꯀꯣꯛꯅ ꯄꯩꯁꯥ ꯇꯥꯟꯕ ꯌꯥꯕ ꯃꯇꯝ ꯑꯣꯏꯕꯕꯁꯤꯅ ꯑꯩꯁꯨ ꯀꯔꯤ ꯀꯔꯤ ꯑꯩꯈꯣꯏꯒꯤ ꯐꯣꯟꯗ ꯂꯦꯞꯇꯣꯞꯇ ꯄꯟꯕ ꯌꯥꯕꯒꯦ ꯑꯃꯁꯨꯡ ꯑꯩꯒꯤ ꯇꯨꯡꯒꯤ ꯍꯥꯏꯗꯤ ꯆꯥꯎꯈꯠꯂꯛꯄꯅꯤꯅ ꯁꯣꯁꯤꯦꯜ ꯃꯦꯗꯤꯌꯥꯁꯤꯡ ꯑꯁꯤꯗ ꯍꯥꯏꯕꯗꯤ ꯈꯨꯗꯝ ꯑꯣꯏꯅ ꯄꯟꯖꯔꯕꯗ ꯑꯦꯐ ꯕꯤ ꯐꯦꯁꯕꯨꯛ ꯌꯨꯇ꯭ꯌꯨꯞ ꯁꯤꯒꯨꯝꯕꯁꯤꯗ ꯍꯥꯏꯗꯤ ꯅꯤꯌꯣꯝ ꯆꯨꯝꯅ ꯏꯁꯥꯒꯤ ꯑꯣꯏꯕ ꯀꯟꯇꯦꯟ ꯄꯨꯊꯣꯛꯆꯔꯒ ꯅꯤꯌꯣꯝ ꯆꯨꯝꯅ ꯃꯤꯌꯥꯝꯒꯤ ꯁꯦꯕꯥ ꯇꯧꯗꯨꯅ ꯑꯩꯒꯤꯁꯨ ꯁꯦꯟꯊꯣꯛ ꯂꯝꯕꯤ ꯑꯃ ꯑꯣꯏꯅꯕꯗꯅ ꯑꯩꯁꯨ ꯀꯟꯅ ꯋꯥꯔꯤ ꯋꯥꯇꯥꯏ ꯂꯤꯗꯅ ꯈꯣꯠꯇꯅ ꯑꯗꯒꯤ ꯑꯦꯛꯁꯄ꯭ꯂꯦꯟ ꯇꯧꯒꯅ ꯁꯨꯝ ꯍꯣꯠꯅꯖꯔꯤ ꯑꯩꯒꯤ ꯏꯃꯥꯟꯅꯕ ꯑꯃꯒ ꯇꯧꯔ ꯇꯧꯃꯤꯟꯅꯕꯅꯤ ꯋꯥꯈꯜꯂ ꯈꯔ ꯁꯥꯟꯅꯕ ꯏꯃꯥꯟꯅꯕ ꯑꯃ ꯑꯗꯨ ꯃꯔꯨꯞꯁꯤ ꯑꯥ ꯍꯥꯏꯗꯤ ꯁꯤꯒꯨꯝꯕꯩ ꯃꯇꯥꯡꯗꯗꯤ ꯍꯥꯏꯗꯤ ꯃꯔꯨꯞꯇꯤ ꯌꯥꯝꯅ ꯄꯥꯝꯃꯗꯤ ꯍꯧꯈꯤꯕꯅꯤ ꯑꯗꯨꯝꯕꯤ ꯍꯧꯖꯤꯛ ꯍꯧꯖꯤꯛ ꯀꯃꯥꯏ ꯀꯃꯥꯏ ꯇꯧꯕꯤꯔꯤ
ꯃꯔꯣꯏ ꯑꯩꯁꯦ ꯍꯧꯖꯤꯛꯁ ꯀꯩꯁꯨ ꯊꯣꯏꯗꯣꯛꯄ ꯇꯧꯗꯦ ꯍꯥꯏꯗꯤ ꯃꯔꯨꯞ ꯑꯃꯒ ꯄꯨꯜꯒ ꯑꯩꯁꯨꯑꯗꯨꯒꯨꯝꯕꯒꯤ ꯂꯝꯕꯤꯗ ꯈꯣꯡꯗꯥꯅꯕꯒꯤꯗꯃꯛꯇ ꯌꯥꯝ ꯀꯟꯅ ꯍꯣꯠꯅꯖꯔꯤ ꯂꯁꯂ ꯀꯔꯤ ꯃꯔ ꯇꯧꯨ ꯇꯧꯔꯨ ꯀꯔꯤꯅ ꯃꯥ ꯄꯥꯛ ꯑꯣꯏ ꯃꯊꯪꯖꯔꯤ ꯕꯣ ꯊꯦꯡꯕꯣꯕꯨ
ꯃꯔꯨꯅ ꯍꯦꯛ ꯈꯜꯂꯛꯄ ꯃꯈꯩ ꯋꯥꯅ ꯍꯣꯠꯅꯖꯕꯗꯨ ꯃꯥꯏ ꯄꯥꯛꯄ ꯑꯣꯏꯕꯤꯎ ꯏꯀꯨ ꯀꯨꯏꯗꯅ ꯑꯗꯨ ꯃꯥꯏ ꯀꯥꯐꯤ ꯀꯟ ꯆꯒꯦ ꯃꯔꯨꯞ ꯃꯈꯥ ꯇꯥꯕꯕꯁꯤꯗꯤ ꯑꯃꯨꯛ ꯀꯔꯤ ꯀꯔꯤ ꯍꯥꯏꯒ ꯂꯩꯕ
ꯀꯩꯁꯨ ꯊꯣꯏꯗꯣꯛ ꯂꯩꯖꯗ꯭ꯔꯦ ꯃꯔꯨꯞꯅ ꯊꯝꯕꯤꯕ ꯈꯔꯗꯨꯅ ꯄꯦꯟꯖꯔꯦꯨꯞꯁꯨ ꯇꯔꯨ ꯇꯔꯨꯛ ꯈꯨꯗꯤꯡꯃꯛꯇ ꯃꯥꯏꯌꯣꯛꯀ ꯑꯣꯏꯕꯤꯌꯨ ꯑꯗꯨꯒ ꯃꯁꯤꯒꯤ ꯑꯩꯗꯤ ꯃꯔꯨꯞꯀꯤ ꯊꯕꯛ ꯏꯪꯈꯥꯡ ꯑꯃ ꯑꯃ ꯀꯔꯤ ꯀꯔꯤ ꯂꯣꯏꯁꯤꯟꯕꯤꯔꯔ ꯑꯩꯁꯨ ꯇꯧꯒꯗꯕ ꯊꯕꯛ ꯁꯤꯟꯊꯥ ꯈꯔ ꯂꯩꯖꯔꯤ ꯑꯗꯨ ꯑꯃꯨꯛꯇꯪ ꯂꯣꯏꯁꯤꯟꯖꯔꯨꯒꯦ ꯃꯇꯨꯡ ꯇꯥꯔꯛꯄꯗꯁꯨ ꯋꯥꯔꯤ ꯋꯥꯋꯇꯥꯏ ꯑꯗꯨꯝ ꯇꯧꯁꯤ ꯌꯥꯝ ꯅꯨꯡꯉꯥꯏꯖꯔꯦ ꯉꯁꯤꯒꯤ ꯃꯇꯝ ꯈꯔ ꯀꯥꯏꯊꯣꯛꯄꯤ ꯆꯛꯂꯑꯒ ꯁꯨꯃꯥꯏꯅ ꯋꯥꯔꯤ ꯋꯥꯋꯇꯥꯏ ꯇꯧꯕꯒꯤꯗꯃꯛꯇ